ꯥꯍꯥꯏꯔꯣ
ꯍꯥꯏꯗꯤꯅꯦ ꯃꯤꯠꯇꯣ ꯁꯣꯛ ꯄꯅꯤꯅꯅꯦ ꯌꯦꯡꯍꯧꯕ ꯊꯨꯅ ꯍꯥꯏꯗꯤ ꯁꯣꯛ ꯃꯤꯠꯁꯦ ꯁꯣꯛꯆꯟꯕ ꯌꯥꯝ ꯊꯨꯏꯑꯕ
ꯑꯥꯎ
ꯗꯨꯅ ꯍꯥꯏꯗꯤ ꯅꯪ ꯅꯨꯉꯥꯏꯇ꯭ꯔꯦ ꯍꯥꯏꯔꯗꯤ ꯌꯦꯡꯍꯧꯋꯣ
ꯎꯝ ꯑꯗꯣ ꯑꯩꯖꯦ ꯏꯄꯥꯉꯣꯟꯗ ꯍꯥꯏꯕ ꯀꯤꯌꯦꯕ
ꯃꯤꯆꯠ ꯁꯣꯛꯑꯦ ꯍꯥꯏꯕꯁꯤꯔꯣ
ꯍꯣꯏ ꯏꯄꯥ ꯅꯍꯥꯟ ꯏꯄꯥꯗꯤ ꯌꯥꯗꯦꯕ
ꯑꯗꯨꯗꯤ ꯅꯪ ꯏꯁ꯭ꯀꯣꯂꯔꯁꯤꯞ ꯉꯥꯏꯔꯣ
ꯅꯠꯇꯦ ꯄꯩꯁꯥꯒꯤ ꯋꯥ ꯅꯠꯇꯕ ꯎꯝ ꯀꯔꯤ ꯍꯥꯏꯗꯣꯏꯔꯥ ꯎꯝ ꯍꯥꯏꯕꯗꯤ ꯑꯩꯗꯣ ꯆꯦꯛꯁꯤꯟꯗꯦ ꯈꯣꯠꯇꯦꯒ ꯌꯥꯝ ꯉꯥꯛꯀꯥꯅꯤꯕ ꯏꯃꯥ ꯏꯄꯥꯗꯤ
ꯑꯗꯨꯖꯨ ꯁꯣꯛꯆꯜꯂ ꯊꯝꯕ ꯌꯥꯕ꯭ꯔꯥꯅꯦ
ꯑꯗꯨꯒꯤ ꯌꯥꯝꯅ ꯇꯜꯂꯦꯕ
ꯍꯥ ꯑꯈꯣꯏꯒꯤꯗꯤ ꯏꯃꯨꯡ ꯂꯣꯏꯅ ꯃꯤꯠ ꯂꯣꯏꯅ ꯑꯅꯣꯞ ꯊꯥꯜꯂꯦ
ꯅꯣꯏ ꯏꯆꯦ ꯌꯥꯏꯃꯁꯨꯔꯣ
ꯌꯥꯏꯃꯁꯨ ꯊꯥꯟꯗꯦ
ꯊꯥꯟꯈ꯭ꯔꯦ
ꯑꯥ ꯃꯥꯗꯤ ꯀꯨꯏꯈ꯭ꯔꯦ ꯍꯣꯇꯦꯜꯗ ꯊꯕꯛ ꯇꯧꯕꯗꯒꯤ
ꯑꯣ ꯃꯥ ꯀꯃꯥꯏ ꯁꯣꯛꯂꯛꯕ꯭ꯔꯥ
ꯃꯥꯔꯣ
ꯑꯧ
ꯈꯪꯗꯦ ꯃꯥꯗꯤ ꯑꯁꯦꯡꯕꯗꯤ ꯑꯩꯈꯣꯏꯗꯧꯅꯗꯤ ꯁꯣꯛꯇꯦꯕꯀꯣ
ꯑꯧ
ꯑꯗꯨꯕꯨ ꯍꯣꯇꯦꯜ ꯊꯕꯛ ꯇꯧꯕ ꯀꯥꯟꯗ ꯕꯣꯗꯤ ꯆꯦꯛꯑꯞ ꯇꯧꯋꯦꯕ ꯍꯦꯜꯠ ꯆꯦꯛꯑꯞ ꯇꯧꯋꯦꯕ
ꯑꯣ
ꯑꯗꯨ ꯇꯧꯕꯀꯥꯟꯗ ꯃꯤꯠ ꯁꯣꯛꯄꯗꯣ ꯑꯗꯨꯒꯤ ꯏꯁꯄꯦꯛ ꯊꯥꯟꯗꯕ ꯌꯥꯗꯦꯅ ꯍꯥꯏꯔꯛꯑꯦꯕ
ꯃꯣꯏꯅ ꯍꯥꯏꯔꯛꯄ꯭ꯔꯥ ꯃꯤꯠ ꯁꯣꯛꯑꯦꯅ
ꯎꯝ ꯃꯣꯏꯅ ꯕꯣꯗꯤ ꯂꯣꯏ ꯆꯦ ꯕꯣꯗꯤ ꯂꯣꯏ ꯆꯦꯛ ꯀꯞ ꯇꯧꯋꯦꯅꯀꯣ
ꯑꯥ
ꯑꯗ ꯃꯤꯠꯁꯦ ꯁꯦꯡꯅ ꯊꯕꯛ ꯆꯪꯕ ꯈꯨꯗꯤꯡꯒꯤ ꯃꯤꯠꯁꯦ ꯌꯥꯝ
ꯑꯗꯣ ꯑꯣ ꯑꯗꯣ ꯃꯥꯗꯣ ꯃꯁꯥ ꯍꯧꯖꯤꯛꯀꯤ ꯍꯦꯜꯠ ꯆꯦꯛꯑꯞ ꯇꯧꯗꯔꯤꯉꯩ ꯃꯃꯥꯡꯗꯨꯗꯤ ꯃꯁꯥꯗ ꯀꯔꯤꯝ ꯇꯧꯗꯕ꯭ꯔꯥꯕ
ꯑꯧꯗꯦ ꯃꯥ ꯈꯪꯗꯦꯕ ꯃꯥ ꯅꯥꯏ ꯈꯪꯗꯦꯕ
ꯑꯣ
ꯑꯉꯥꯡ ꯑꯉꯥꯡ ꯑꯣꯏꯔꯤꯀꯥꯟꯗꯗꯤ ꯑꯁ ꯑꯩꯈꯣꯏꯅ ꯏꯁꯄꯦꯛ ꯎꯞꯄꯗꯣ ꯌꯥꯝ ꯎꯞꯆꯅꯤꯡꯉꯦ ꯌꯥꯝ ꯇꯧꯔꯛꯄꯅꯦꯕ ꯃꯥꯁꯦ ꯈꯪꯕ꯭ꯔꯥ ꯑꯗꯣ ꯑꯗꯨꯝ ꯁꯣꯛꯇꯕꯒꯤ ꯎꯞꯛꯇꯕꯅꯦꯕ
ꯑꯣ
ꯃꯥꯒꯤ ꯊꯣꯛꯇ꯭ꯔꯦ ꯑꯗꯣ ꯍꯟꯗꯛ ꯃꯥ ꯈꯔ ꯆꯥꯎꯔꯑꯔꯕꯅꯤꯅ ꯐꯨꯟꯒꯨꯝꯕꯨꯝꯕ ꯌꯥꯝ ꯁꯤꯖꯤꯟꯅꯔꯦꯗꯅ ꯑꯗꯨꯅꯁꯨ ꯍ ꯃꯥꯅ ꯍꯟꯛꯇ ꯑꯅꯧꯕ ꯆꯪꯕꯗꯅꯤꯀꯣ ꯍꯥꯏꯗꯤ ꯑꯗꯨꯗ ꯆꯪꯕꯀꯥꯟꯗ ꯍꯦꯜ ꯆꯦꯛꯑꯞ ꯌꯥꯒꯦ ꯈꯔ ꯈꯔ ꯍꯣꯇꯦꯜ ꯍꯣꯇꯦꯜꯗꯨꯃꯛ ꯍꯥꯞꯄꯣꯅꯦꯕ ꯈꯔ ꯏꯁꯇ꯭ꯔꯤꯛ ꯇꯧꯕ ꯍꯣꯇꯦꯜ ꯂꯩꯌꯦꯕꯀꯣ ꯑꯣ ꯃꯥꯒꯤ ꯍꯣꯇꯦꯜ ꯆꯪꯉꯀꯥꯟꯗ ꯍꯦꯜ ꯆꯦꯛꯑꯞ ꯇꯧꯕ ꯀꯥꯟꯗ ꯃꯤꯠꯇꯣ ꯌꯥꯔꯣꯏ ꯍꯥꯏꯔꯦ ꯍꯥꯏ ꯋꯥ
ꯍꯦꯟ ꯇꯜꯂꯦ ꯑꯩꯁꯨ ꯍꯥꯏꯕꯗꯤ ꯑꯩꯗꯤ ꯌꯦꯡꯉꯛꯑꯣ ꯁꯤ ꯑꯃꯔꯣꯝꯗ ꯈꯤꯇꯪ ꯀꯩꯗꯧꯕꯒꯤ ꯑꯁ ꯈꯪꯖꯦꯗ
ꯃꯤꯠ ꯃꯤꯠꯁꯦ ꯌꯥꯝ ꯕꯔꯥ ꯀꯥꯕ ꯃꯥꯜꯂꯦꯕ ꯊꯕꯛ ꯆꯪꯕꯗ ꯃꯤꯠ ꯌꯥꯝ ꯆꯪꯉꯦꯕ
ꯑꯗꯣ ꯅꯣꯏ ꯏꯆꯦ ꯅꯣꯏ ꯏꯆꯦꯗꯗꯤ ꯍꯥꯏꯕꯗꯤ ꯀꯔꯤꯝ ꯊꯣꯛꯇꯕ꯭ꯔꯥ ꯀꯔꯤꯝ ꯅꯨꯡꯉꯥꯏꯇꯦ ꯈꯣꯠꯇ ꯀꯩꯝ ꯍꯥꯏꯗꯕ꯭ꯔꯥ
ꯃꯥꯁꯦ ꯃꯥꯁꯨ ꯐꯪꯗꯦꯅꯦ ꯑꯗꯣ ꯃꯃꯤꯠ ꯅꯨꯡꯉꯥꯏꯇꯦ ꯍꯥꯏꯒꯨꯝꯁꯦ ꯍꯥꯏꯐꯠꯀꯦ ꯍꯥꯏꯈꯤꯕꯨꯝ ꯇꯧꯕꯅꯦ ꯑꯩ ꯒꯌꯥꯟ ꯇꯥꯍꯧꯗꯦꯖꯦ ꯃꯤꯠ ꯅꯨꯡꯉꯥꯏꯇꯦ ꯈꯣꯠꯇꯗꯤ ꯍꯥꯏꯁꯤꯒꯨꯝ ꯍꯣꯏ ꯑꯩ ꯐꯖꯅ ꯈꯪꯗꯦꯕ ꯍꯥꯏꯗꯤ ꯒ꯭ꯌꯥꯟ ꯇꯥꯗ꯭ꯔꯕ ꯃꯥꯅ ꯍꯥꯏꯔꯛꯄꯗꯣ
ꯀꯃꯥꯏ ꯀꯃꯥꯏꯅ ꯇꯧꯔꯒ ꯌꯥꯝ ꯈꯪꯅꯤꯡꯉꯦꯕ ꯍꯥꯏꯕꯗꯤ ꯑꯩꯒꯤꯁꯦ ꯑꯗꯨꯝ ꯅꯣꯔꯃꯦꯜ ꯑꯣꯏꯗꯣꯏꯔꯥ ꯅꯠꯇ꯭ꯔ ꯀꯔꯤ ꯀꯃꯟ ꯑꯣꯏꯗꯣꯏꯔꯣ ꯅꯠꯇ꯭ꯔꯣ ꯀꯔꯤ ꯑꯣꯏꯗꯣꯏꯔꯣ ꯈꯪꯗꯦꯕ ꯍꯣꯏ ꯌꯦꯡꯊꯣꯛꯎꯔꯒ ꯌꯥꯝ ꯏꯀꯥꯏꯖꯩꯌꯦꯕ ꯀꯩꯁꯨ ꯅꯠꯇ꯭ꯔꯗꯤ
ꯎꯝ
ꯑꯗꯨꯕꯨ ꯑꯩ ꯇꯁꯦꯡꯅ ꯅꯍꯥꯟ ꯑꯩꯈꯣꯏ ꯀ꯭ꯂꯥꯁꯇ ꯏꯁꯀ꯭ꯔꯤꯟ ꯌꯦꯡꯉ ꯃꯇꯝꯗ ꯑꯩ ꯏꯁꯦꯡꯃꯛ ꯑꯩ ꯃꯤꯠ ꯅꯥꯏꯌꯦꯕ
ꯎꯝ
ꯌꯥꯝꯅ ꯉꯥꯟꯊꯣꯛꯄꯒꯤꯔꯗꯤ ꯈꯪꯗꯦ ꯑꯩ ꯑꯁꯦꯡꯕ ꯃꯤꯠ ꯄꯥꯡꯊꯣꯛꯄ ꯉꯝꯗꯦꯕꯀꯣ ꯃꯤ ꯑꯗꯨꯒ ꯃꯤꯠꯇꯣ ꯅꯥꯕꯒꯤ ꯇꯥꯏꯞꯇ ꯇꯧꯋꯦꯕ
ꯑꫭ
ꯉꯥꯡꯊꯣꯛꯄꯗꯣ ꯑꯗꯣ ꯑꯁꯦꯡꯕꯒꯤ ꯁꯨꯃꯥꯏ ꯌꯦꯡꯕ ꯀꯥꯟꯗ ꯑꯁꯤꯅ ꯕ꯭ꯂꯔ ꯆꯠꯂꯦꯕ
ꯎꯝ ꯄꯨꯡꯗ ꯅꯪ ꯄꯩꯁꯥ ꯂꯩꯕ ꯀꯥꯟꯗ ꯌꯦꯡꯊꯣꯛꯑꯁꯤ
ꯑꯩꯅ ꯈꯟꯁꯤꯗ ꯑꯦꯛꯖꯥꯝ ꯂꯣꯏꯔꯒꯔꯥ ꯅꯠꯇ꯭ꯔꯒ ꯑꯦꯛꯖꯥꯝ ꯃꯅꯨꯡꯗ ꯒꯦꯞ ꯈꯤꯇꯪ ꯑꯥ ꯌꯥꯝꯕ ꯃꯇꯝꯗ ꯆꯠꯁꯤꯔꯥꯅ ꯈꯜꯂꯦꯕ
ꯄꯪꯁꯤ
ꯂꯑꯣ ꯑ
ꯑꯗꯣ ꯑꯩꯈꯣꯏꯒꯤ ꯏꯃꯥꯟꯅꯕꯤ ꯑꯆꯧꯕꯤꯅꯤꯅꯗꯤ ꯂꯦꯞ ꯃꯣꯏꯂꯦꯟꯁ ꯈꯔ ꯍꯥꯏꯕ꯭ꯔꯥ ꯑꯗꯨꯗꯨꯗꯤ ꯐ꯭ꯔꯤ ꯑꯥꯏ ꯆꯦꯛꯑꯞ ꯂꯩꯌꯦ ꯍꯥꯏꯌꯦꯕ
ꯂꯩꯕꯅꯦ
ꯈꯔ ꯑꯈꯪꯕ ꯃꯤ ꯍꯥꯏꯕꯗꯤ ꯑꯁꯤꯗ ꯈꯔ ꯂꯩꯕ ꯃꯤ ꯑꯣꯏꯔꯦ ꯅꯪ ꯅꯪꯁꯨ ꯈꯪꯗꯤ ꯈꯪꯉꯕꯅꯤꯅ
ꯈꯪꯉꯦ ꯑꯗꯣ ꯑꯩꯒꯤ ꯀꯣꯛꯇꯗꯤ ꯑꯩ ꯂꯦꯟꯁꯇꯠ ꯌꯦꯡꯅꯤꯡꯗꯦ
ꯀꯔꯤꯒꯤꯔ
ꯑꯩꯩ ꯌꯡꯅꯤꯡꯗꯦ ꯑꯩ ꯎꯝ ꯀꯩ ꯍꯥꯏꯅꯤ ꯈꯪꯗꯦ ꯑꯩ ꯂꯦꯟꯁ ꯀꯥꯔ ꯂꯦꯟꯁ ꯀꯥꯔꯠꯁꯦ ꯑꯌꯥꯝꯕꯅ ꯀꯩ ꯍꯥꯏꯅꯤ ꯇꯧꯗ ꯌꯥꯗꯕ ꯆꯦꯛꯑꯞ ꯈꯔ ꯇꯧꯔꯒ ꯃꯤꯠ ꯑ ꯑꯁ ꯃꯦꯟ ꯃꯦꯟꯂꯤ ꯃꯣꯏꯁꯦ ꯑꯅꫭꯞ ꯌꯣꯟꯕꯩ ꯃꯇꯥꯡ ꯂꯥꯛꯑꯦꯕ꯫
ꯎꯞ ꯎꯞꯄꯒꯤ ꯑꯣ꯫
ꯑꯗꯨꯅ ꯑꯩ ꯀꯥ ꯍꯦꯟꯅ ꯍꯥꯏꯗꯤ ꯃꯤꯠ ꯑꯩꯗꯤ ꯏꯁ꯭ꯄꯦꯛꯀꯤꯗꯤ ꯂꯩꯅꯤꯡꯕꯗ ꯑꯗꯨꯗꯒꯤ ꯂꯩꯕꯁꯨ ꯌꯥꯏ ꯑꯗꯨ ꯃꯤꯠ ꯌꯦꯡꯅꯤꯡꯕꯁꯦ ꯐꯖꯅ ꯍꯣꯁꯇꯥꯜꯗ ꯌꯦꯡꯅꯤꯡꯉꯦꯕ ꯑꯩꯗꯤ꯫
ꯑꯣ ꯑꯩꯗꯤ ꯌꯥꯝ ꯁꯣꯛꯇꯕꯅꯤꯅ ꯌꯦꯡ ꯑ
ꯑꯗꯣ ꯅꯪꯒꯤꯗꯤ ꯀꯥꯏꯗꯦ ꯑꯩꯒꯤ ꯑꯩꯈꯣꯏꯒꯨꯝꯕꯗꯤ ꯈꯔ ꯁꯦꯔꯦꯁ ꯇꯥꯕꯅꯤꯅꯀꯣ ꯑꯩ ꯑꯗꯨꯒꯨꯝꯕꯗꯤ ꯌꯦꯡꯅꯤꯡꯗꯦꯕ꯫
ꯑꯗꯣ ꯃꯣꯏꯅ ꯌꯦꯡꯕꯤꯕꯁꯦ ꯃꯣꯏ ꯗꯥꯛꯇꯔ ꯇꯧꯔꯒ ꯌꯦꯡꯗꯣꯏ ꯅꯠꯇ꯭ꯔꯣ꯫
ꯃꯤ ꯃꯤ ꯂꯣꯏꯅ ꯑꯗꯨ ꯂꯣꯏꯅꯃꯛꯇ ꯂꯩꯕ ꯍꯧꯖꯤꯛꯀꯥꯟꯁꯦ꯫ ꯁ꯭ꯄꯦꯛ ꯌꯣꯟꯐꯝꯝꯁꯦ ꯀꯩ ꯍꯥꯏꯅꯤꯁꯤꯠ ꯁꯤꯠꯇ ꯁ꯭ꯄꯦꯛ ꯌꫭꯟꯐꯝꯁꯦ ꯗꯣꯛꯇꯔ ꯑ ꯂꯣꯏ ꯊꯝꯃꯦꯕ꯫
ꯎꯝ꯫
ꯗꯣꯛꯇꯔꯁꯦ ꯐꯥꯎꯕ ꯐꯥꯎꯗꯕ꯭ꯔꯥ ꯒꯔꯃꯦꯟꯒꯤꯔꯥ ꯄ꯭ꯔꯥꯏꯚꯦꯠꯀꯤꯔꯥ ꯈꯪꯗꯦ ꯑꯌꯥꯝꯕꯅꯗꯤ ꯀꯟꯇ꯭ꯔꯤ ꯑꯇꯣꯞꯄꯗ ꯇꯝꯃꯨꯕꯁꯤꯡꯁꯤ ꯍꯜꯂꯥꯛꯑꯒ ꯑꯗꯨꯃꯥꯏꯅ ꯑꯣꯏ ꯍꯥꯏꯕꯀꯣ꯫
ꯎꯝ꯫
ꯏꯁ꯭ꯄꯦꯛ ꯌꫭꯟꯕꯝꯗ ꯑꯩꯈꯣꯏꯒꯤ ꯂꯝꯗꯝꯗꯁꯨ ꯌꯥꯝ ꯂꯩꯌꯦꯕ ꯑꯗꯨꯒꯤ ꯏꯁ꯭ꯄꯦꯠ ꯌꫭꯟꯚꯝꯗ ꯀꯥꯆꯤꯟꯗ ꯔꯨꯝ ꯃꯆꯥ ꯑꯃ ꯊꯝꯅꯤꯕ꯫
ꯎꯝ꯫
ꯑꯗꯨꯒ ꯑꯗꯨꯗ ꯁꯨꯃꯥꯏꯅ ꯇꯧꯔꯒ ꯃꯤꯠ ꯌꯦꯡꯅꯤꯡꯉꯥꯏꯗꯣ ꯑꯦ ꯕꯤ ꯁꯤ ꯎꯅꯤꯡꯉꯥꯏ ꯑꯃ ꯂꯩꯗꯅ꯫
ꯈꯪꯉꯦ꯫
ꯑꯗꯨ ꯑꯗꯨ ꯉꯥꯛꯇꯅꯦꯕꯀꯣ ꯃꯟꯁꯦ ꯃꯤꯠꯀꯤꯗꯤ꯫ ꯑꯗꯨ ꯉꯥꯛꯇꯅꯦ ꯑꯗꯨ ꯂꯣꯏꯅ ꯌꯦꯡꯕꯗꯣ ꯑꯗꯨꯗꯤ ꯂꯣꯏꯅꯃꯛꯇ ꯌꯦꯡꯒꯅꯤ ꯑꯗꯨꯗꯨꯅ ꯃꯤꯅ ꯐꯖꯅ ꯌꯦꯡꯕ꯭ꯔꯥ ꯈꯣꯠꯄ꯭ꯔ ꯍꯥꯏ ꯑꯗꯨꯝ ꯌꯦꯡꯕ ꯑꯗꯨ ꯑꯩꯅ ꯍꯥꯟꯅ ꯑꯩꯅ ꯑꯍꯥꯟꯕ ꯌꯦꯡꯉꯛ ꯑꯩꯒꯤꯗꯤ ꯃꯤꯠ ꯌꯦꯡꯐꯝ ꯑꯃ ꯇꯣꯉꯥꯟꯅ ꯂꯩꯑꯦꯕ꯫ ꯍꯣꯁꯄꯤꯇꯥꯜ ꯑꯃ ꯑꯗꯨꯗ ꯁꯨꯝ ꯌꯦꯡꯉꯛꯈ꯭ꯔꯕ ꯑꯗꯨꯗꯗꯤ꯫ ꯄꯨꯔꯥ ꯆꯦꯛꯁꯤꯟꯅ ꯑꯈꯣꯏꯅ ꯃꯤꯠ ꯌꯦꯡꯗ꯭ꯔꯤꯀꯥꯟꯗ ꯑꯥꯏꯗ꯭ꯔꯣꯞ ꯃꯤꯅꯤꯠ ꯀꯨꯟ ꯃꯉꯥ ꯍꯥꯞ ꯇꯅꯥ ꯌꯥꯝ ꯆꯦꯛꯁꯤꯟꯅ ꯌꯦꯡꯉꯦꯕ꯫ ꯑꯗꯗꯤ ꯈꯪꯗꯦ ꯌꯥꯝ ꯆꯦꯛꯁꯤꯟꯅ ꯌꯦꯡꯉꯦ ꯑꯗꯨꯒꯨꯝꯕꯗ ꯑꯣꯏꯅ꯫ ꯂꯧꯅꯤꯡꯉꯦ ꯀꯩ ꯍꯥꯏꯅꯤ ꯈꯪꯗꯦ꯫
ꯈꯪꯗꯦ ꯑꯩꯁꯨ꯫
ꯑꯗꯣ ꯀꯥ ꯍꯦꯟꯅ ꯁꯣꯛꯇ꯭ꯔꯗꯤ ꯀꯥꯕꯛ ꯀꯕꯛ ꯌꯦꯡꯕ ꯌꯥꯕ ꯑꯣꯏꯔꯗꯤ ꯀꯥꯏꯗꯦ꯫
ꯍꯣꯏ ꯑꯗꯣ ꯑꯩꯖꯨ ꯌꯥꯝꯅ ꯍꯥꯏꯕꯗꯤ ꯃꯤꯠ ꯌꯥꯝ ꯁꯣꯛꯑꯒ ꯇꯧꯕꯗꯣ ꯍꯥꯏꯕꯗꯤ ꯑꯣꯏꯗꯕꯅꯤꯅꯀꯣ꯫
ꯎꯝ ꯎꯝ꯫
ꯈꯪꯗꯦ ꯁꯨꯝ ꯍꯥꯏ ꯍꯥꯏꯔ ꯑꯗꯣ ꯑꯅꯣꯛꯇꯤ ꯎꯞꯇꯤ ꯎꯞꯅꯤꯡꯗꯦꯗ꯫
ꯏꯁ ꯎꯞꯄ ꯀꯥꯟꯗ ꯌꯥꯝ ꯕꯔꯗꯟ ꯑꯣꯏꯕꯅꯦ꯫
ꯌꯥꯝ ꯑꯩꯈꯣꯏꯗ ꯀꯩ ꯍꯥꯏꯗꯣꯏꯅꯣ ꯕꯔꯗꯟꯗꯣ ꯀꯩ ꯍꯥꯏꯕ꯭ꯔꯥ꯫
ꯋꯥꯍꯟꯕ꯫
ꯎꯝ ꯑꯍꯣꯏ ꯂꯨꯝꯕ ꯑꯇꯦ ꯅꯨꯡꯉꯥꯏꯇꯕꯗꯣ꯫ ꯏꯁꯥꯗ ꯏꯅꯨꯡ ꯅꯨꯡꯉꯥꯏꯇꯕ ꯏꯔꯨꯝ ꯂꯨꯝꯕꯒꯨꯝ ꯍꯥꯏꯇꯥꯔꯦ ꯇꯧꯋꯦꯕ꯫ ꯑꯩꯗꯤ ꯌꯦꯡꯉꯣ ꯑꯝꯇ ꯎꯞꯇ꯭ꯔꯤꯁꯦ ꯌꯦꯡꯉꯣ ꯍꯧꯖꯤꯛ ꯔꯨꯝ ꯃꯅꯨꯡꯗ ꯂꯩꯕꯗꯣ ꯈꯤꯇꯪꯅꯦ ꯉꯥꯏꯍꯥꯛꯇꯪ ꯐꯣꯟ ꯌꯦꯡꯕꯗ ꯈꯛꯇꯅꯦ ꯎꯞꯇꯣꯢꯁꯦ ꯑꯗꯨꯒ ꯃꯤꯅ ꯃꯄꯥꯟ ꯊꯣꯛꯄꯗ ꯎꯞꯄꯦ ꯑꯩꯅ ꯃꯥꯄꯥꯟ ꯊꯣꯛꯄꯗ ꯎꯞꯇꯦ ꯀꯃꯥꯏꯅ ꯇꯧꯕ꯭ꯔꯣ ꯈꯪꯗꯦ꯫
ꯑꯩꯖꯨ ꯈꯪꯗꯦ ꯉꯛꯑꯦꯉꯣ꯫
ꯍꯥꯏꯗꯤ ꯃꯄꯥꯟ ꯊꯣꯛꯄꯗꯗꯤ ꯑꯁꯦꯡꯕ ꯍꯥꯏꯔꯗꯤ ꯀꯩꯁꯨꯝ ꯇꯧꯅꯤꯡꯉꯥꯢ ꯂꯩꯇꯦꯅꯥ ꯎꯐ ꯎꯐꯨꯜ ꯈꯛꯇꯅꯦ꯫ ꯌꯦꯡꯅꯤꯡꯉꯥꯏꯒꯨꯝꯕꯗ ꯑꯗꯨꯝ ꯃꯦꯟꯗꯤ ꯑꯩꯈꯣꯏꯅ ꯄꯥꯏꯔꯤ ꯐꯣꯟꯒꯨꯝꯕꯁꯤꯅꯦꯕ꯫
ꯑꯩꯅ ꯑꯩꯁꯨ ꯐꯣꯟꯒꯤ ꯏꯁꯀ꯭ꯔꯤꯟ ꯌꯦꯡꯃꯟꯈ꯭ꯔꯕꯒꯤꯔ ꯈꯪꯇꯦ
ꯍꯗꯤ ꯁ꯭ꯀꯨꯜ ꯀꯣꯂꯦꯖꯇꯁꯨ ꯂꯣꯏꯅ ꯀꯩꯅꯣ ꯇꯧꯕ ꯄ꯭ꯔꯣꯖꯦꯛꯇꯔ ꯁꯤꯖꯤꯟꯅꯔꯕꯅꯤꯅꯀꯣ꯫ ꯑꯩ ꯋꯥꯈꯜꯗꯗꯤ ꯃꯤꯠ ꯁꯣꯛꯄ ꯁꯣꯛꯇꯕ ꯎꯞꯇꯤ ꯎꯞꯅꯤꯡꯉꯦ ꯍꯥꯏꯗꯤ ꯕ꯭ꯂꯨ ꯀꯠ ꯍꯥꯞꯄꯒꯀꯣ ꯑꯃꯗꯤ ꯊꯝꯅꯤꯡꯉꯦ ꯅꯪꯒꯤꯗꯃꯛꯁꯨ꯫ ꯀꯥꯟꯗꯤ ꯀꯥꯟꯅꯩ ꯍꯥꯏꯗꯤ ꯐꯣꯟ ꯌꯦꯡꯕꯗ ꯅꯪ ꯃꯄꯥꯟ ꯊꯣꯛꯇ꯭ꯔꯁꯨ ꯐꯣꯟ ꯌꯦꯡꯕꯒꯨꯝꯕꯗ ꯁꯤꯖꯤꯟꯅꯔꯗꯤꯀꯣ꯫
ꯑꯧ꯫
ꯐꯩꯌꯦꯅꯥ ꯑꯗꯨꯒꯤ꯫
ꯈꯪꯗ꯭ꯔꯦꯗ ꯑꯩꯗꯤ ꯏꯄꯥ ꯌꯥꯝ ꯀꯤꯌꯦꯕ ꯑꯉꯥꯡ ꯇꯧꯃꯥꯟꯕꯩ
ꯎꯝ ꯈꯪꯗꯦꯗꯥ ꯑꯩ ꯀꯩꯝ ꯇꯧꯗꯦ ꯐꯣꯟꯁꯦ ꯗꯨꯝ ꯄꯥꯏꯔꯒ ꯁꯨꯃꯥꯏꯅ ꯅꯪꯒ ꯋꯥꯔꯤ ꯁꯅꯔꯒ ꯂꯩꯇꯦ ꯍꯂꯛꯇ꯭ꯔꯤ
ꯃꯣꯏ ꯂꯥꯏꯕ꯭ꯔꯦꯔꯤꯗ ꯂꯥꯏꯛ ꯄꯥꯗꯧ ꯃꯥꯜꯂꯦ꯫
ꯑꯣ ꯂꯥꯏꯔꯤꯛ ꯄꯥꯅꯤꯡꯉꯥꯏ ꯃꯑꯣꯡꯁꯨ ꯃꯥꯜꯂꯦ
ꯌꯥꯝ ꯆꯥꯟꯅꯈ꯭ꯔꯦ ꯍꯧꯖꯤꯛꯀꯥꯟ ꯅꯨꯄꯥ ꯍꯣꯏꯒ
ꯎꯝ
ꯍꯣꯏ ꯑꯩꯅ ꯍꯥꯟ ꯈꯟꯕꯁꯤꯅꯥ ꯑꯃ ꯑꯃꯗꯣ ꯖꯦ ꯑ ꯑꯥ ꯖꯒꯨꯗꯣ
ꯎꯝ
ꯃꯥꯅ ꯀꯔꯝꯃꯥꯏꯅ ꯅꯦꯝꯃꯝꯃꯤꯅꯣ ꯁꯤꯅꯤ ꯑꯦꯇꯦꯟꯗꯦꯟꯁꯁꯦ
ꯑꯩ ꯋꯥꯈꯜꯗ ꯑꯗꯨꯝ ꯈꯪꯗꯦ ꯑꯩ ꯍꯟꯗꯛ ꯃꯥ ꯂꯥꯛꯇꯦ ꯗꯨꯝ ꯈꯜꯂꯤ ꯑꯩ ꯋꯥꯈꯜꯗꯗꯤ ꯃꯥ ꯍꯟꯗꯛ ꯁꯦꯃꯤꯁꯇꯔꯒꯤ ꯑꯣꯏꯅ ꯀ꯭ꯂꯥꯁ ꯂꯥꯛꯇꯦ ꯑꯩ ꯀꯣꯛꯇ꯫ ꯇꯪꯈꯥꯏ ꯂꯥꯛꯏ ꯇꯪꯈꯥꯏ ꯂꯥꯛ ꯑꯌꯥꯝꯕꯅ ꯂꯥꯛꯇꯦ ꯑꯩ ꯀꯣꯛꯇ ꯃꯃꯥꯡ ꯀꯔꯝꯕ ꯁꯤꯃꯤꯊꯔꯗꯅꯣ ꯌꯥꯝ ꯍꯣꯏ ꯌꯥꯝ ꯔꯤꯒꯨꯂꯔ ꯑꯣꯏꯌꯦ ꯑꯗꯨꯗꯨꯒ ꯍꯟꯗꯛ ꯁꯦꯃꯤꯁꯇꯔꯗꯗꯤ ꯇꯁꯦꯡꯅ ꯂꯥꯛꯇꯦ ꯑꯝꯔꯤ ꯀꯩꯅꯣ ꯆꯠꯂꯨꯔ ꯃꯇꯨꯡꯗ ꯑꯩꯈꯣꯏꯅ ꯑꯥ ꯆꯠꯂꯨ ꯃꯇꯨꯡꯗꯅꯦ ꯍꯜꯂꯛꯑ ꯃꯇꯨꯡꯗ ꯃꯥ ꯄꯥꯛ ꯂꯥꯛꯇꯦꯕ ꯑꯁꯦꯡꯕ ꯍꯥꯏꯔꯗꯤ ꯑꯩ ꯊꯥꯖꯗꯦ ꯃꯥ ꯈꯪꯗꯦ ꯈꯪꯗꯦ ꯑꯣ ꯍꯥꯥ
ꯑꯩ ꯑꯦꯛꯖꯥꯝꯁꯦ ꯇꯧꯅꯤꯡꯗ꯭ꯔꯦꯗ
ꯑꯦꯛꯖꯥꯝꯁꯦ ꯄꯣꯁꯄꯣꯟ ꯇꯧꯍꯟꯅꯤꯡꯈ꯭ꯔꯦꯕ ꯇꯧꯅꯤꯡꯗ꯭ꯔꯦꯕ
ꯑꯩꯗꯤ ꯑꯒꯁ ꯇ ꯇꯧꯍꯟꯅꯤꯡꯉꯦ ꯍꯧꯖꯤꯛꯀꯥꯟ ꯊꯕꯛ ꯌꯥꯝ ꯆꯤꯟꯕꯒꯤ
ꯍꯥꯥ
ꯍꯧꯖꯤꯛꯀꯥꯟꯁꯦ ꯑꯥꯒꯁ ꯇ ꯇꯧꯍꯟꯅꯤꯡꯉꯦ ꯑꯦꯛꯖꯥꯝꯁꯦ
ꯀꯩꯒꯤ
ꯑꯩ ꯊꯥꯕꯛ ꯌꯥꯝ ꯂꯩꯌꯦꯕ ꯍꯧꯖꯤꯛꯀꯥꯟꯁꯦ
ꯅꯪ ꯀꯩ ꯊꯕꯛ
ꯃꯤꯒ ꯋꯥꯔꯤ ꯁꯟꯅꯥꯕ ꯇꯥꯕ꯭ꯔꯣ ꯇꯥꯗꯕ꯭ꯔꯣ ꯍꯜꯂꯣ ꯍꯥꯥꯗ꯭ꯕꯣ ꯍꯂꯣ